ꯑꯣ
ꯍꯜꯂꯣ
ꯇꯥꯕ꯭ꯔꯥ ꯀꯣꯏꯁꯨ ꯇꯧꯗꯦ ꯑꯗꯨꯝ ꯂꯩꯌꯦ ꯆꯥꯛ ꯆꯥꯔꯕꯣ ꯍ ꯑꯩꯁꯨ ꯆꯥꯔꯦ
ꯀꯩꯖꯥꯡꯉꯣ ꯅꯪ ꯑꯣ ꯑꯣ ꯀꯖꯥꯡꯅꯣ ꯍꯥꯏ ꯑꯃꯨꯛ ꯍꯥꯏ ꯄꯥꯎꯅꯦ ꯑꯗꯨꯗꯤ
ꯀꯩꯅꯣ ꯊ ꯈꯔ ꯌꯥꯝꯃꯟꯕꯒꯤꯀꯣ ꯑꯩꯈꯣꯏꯒꯤ ꯏꯟꯁꯥꯡꯁꯦ
ꯎꯝ
ꯊꯪ
ꯅꯪꯗ ꯊꯨꯝ ꯄꯥꯝꯕꯒꯤ ꯑꯣꯏꯔꯝꯅꯤ ꯅꯪ ꯊꯣꯡꯕꯅꯤꯀꯣ
ꯅꯠꯇꯦ ꯅꯠꯇꯦ ꯑꯩ ꯀꯩꯅꯣ ꯊꯧꯔꯣꯏ ꯀꯩꯅꯣ ꯐꯨꯠꯂꯀꯥꯟꯗꯁꯨ ꯊꯝꯃꯦꯕ ꯊꯨꯝꯗꯣ ꯑꯗꯨꯒ ꯑꯃꯨꯛ ꯊꯣꯡꯔꯀꯥꯟꯗꯁꯨ ꯊꯨꯝꯗꯣ ꯍꯥꯞꯄꯨꯒ
ꯎꯝ ꯏꯔꯣꯝꯕ ꯇꯧꯕ꯭ꯔꯥ
ꯇꯧꯗꯦ ꯌꯦꯟꯖꯥꯡꯅꯤ ꯃ ꯃꯍꯍꯤ ꯌꯥꯎꯗ
ꯎꯝ
ꯌꯨꯝꯗꯔꯣ
ꯌꯨꯝ ꯌꯨꯝꯗꯅꯤ ꯍꯣꯏ
ꯑꯣ
ꯊꯣꯔꯄ ꯑꯩꯈꯣꯏꯒꯤ ꯌꯦꯟꯗꯣ ꯇꯥꯕ꯭ꯔꯥ ꯃꯣꯏ ꯆꯥꯛ ꯄꯤꯕꯩꯅꯤ
ꯑꯣ ꯍꯧꯖꯤꯛꯀꯥꯟꯗꯤ ꯌꯥꯝꯈ꯭ꯔꯦ ꯅꯣꯏ ꯌꯦꯟꯗꯣ
ꯌꯥꯝ ꯐ꯭ꯔꯦ ꯑꯗꯣ ꯀꯩꯅꯣ ꯆꯥꯕ ꯌꯥꯕꯗꯤ ꯂꯩꯗꯕ ꯇꯥꯡꯉꯀ
ꯆꯥꯎꯔꯛꯀꯅꯤꯅ
ꯈꯪꯗꯦ ꯆꯥꯎꯕ ꯉꯥꯏꯔꯤꯅꯦ ꯍꯧꯖꯤꯛ
ꯆꯥꯎꯔꯛꯀꯅꯤ ꯅꯣꯏ ꯏꯃꯨꯡꯁꯤꯡꯗꯤ
ꯁ ꯇꯤ ꯚꯤ ꯌꯦꯡꯉ ꯂꯩꯦ ꯉꯁꯥꯏ ꯋꯥꯔꯜ ꯀꯞ ꯌꯦꯡꯅꯜꯂꯕꯅꯦ ꯑꯩꯁꯨ ꯃꯦꯁꯤ ꯈꯣꯏ ꯉꯝꯈ꯭ꯔꯦ ꯈꯪꯕ꯭ꯔꯥ꯫ ꯃꯦꯁꯤ ꯍꯣꯏꯅ ꯒꯣꯜ ꯊ꯭ꯔꯤ ꯑꯗꯨꯒ ꯑ ꯁ꯭ꯋꯤꯖꯔꯂꯦꯟꯅ ꯑꯃ
ꯑꯣ꯫
ꯃꯦꯁꯤꯒꯤ ꯐꯦꯟꯁꯤꯡꯗꯤ ꯌꯥꯝ ꯅꯨꯡꯉꯥꯏꯔꯝꯅꯤ ꯍꯧꯖꯤꯛꯇꯤ ꯍꯥ꯫
ꯅꯪꯗꯤ ꯅꯠꯇ꯭ꯔꯣ
ꯑꯩꯗꯤ ꯅꯠꯇꯦꯗ
ꯅꯅꯥꯏ ꯑꯗꯨꯗꯤꯌꯦ
ꯀꯅꯥ ꯀꯅꯥꯒꯤꯁꯨ ꯅꯠꯇꯦ ꯑꯩꯗꯤ ꯑꯗꯨꯝ ꯉꯝꯕ꯭ꯔꯁꯨ ꯉꯝꯗ꯭ꯔꯁꯨ ꯌꯥꯏ
ꯆ ꯃꯅ ꯍꯥꯏ ꯉꯝꯕ ꯃꯤꯅ ꯉꯝꯈ꯭ꯔꯦ꯫
ꯍꯣꯏ ꯍꯣꯏ ꯃꯥꯟꯅꯦ ꯑꯗꯣ ꯅꯃꯥꯟꯅꯕꯤꯗꯤ ꯀꯅꯥꯒꯤ ꯐꯦꯟꯔꯥ꯫
ꯈꯪꯗꯦ ꯃꯥ꯫ ꯆꯞ ꯃꯥꯟꯅꯔꯝꯅꯤꯗ ꯑꯩꯈꯣꯏꯒ ꯃꯥꯒꯤ ꯐꯦꯅꯦ ꯑꯇꯩ ꯍꯥꯏꯔꯥ ꯑꯁ ꯑꯩꯁꯦ ꯉꯝꯗꯗꯤ ꯌꯥꯔꯣꯏ ꯍꯥꯏꯕꯗꯣ ꯑꯗꯨ ꯂꯩ ꯂꯩꯇꯦꯗ꯫
ꯍꯥ ꯍꯥ ꯑꯩꯈꯣꯏꯒ ꯆꯞ ꯃꯥꯟꯅꯕꯅꯤꯅ꯫
ꯑ ꯎꯝ ꯈꯪꯗꯦ ꯌꯦꯡꯕ꯭ꯔꯥ ꯌꯦꯡꯗꯕ꯭ꯔꯥ ꯅꯨꯄꯥ ꯑꯃꯀꯣ
ꯑꯥ
ꯑ ꯑꯩ ꯅꯨꯄꯥꯃ ꯅꯍꯥꯟꯗꯣ ꯑꯦꯁ ꯃꯁꯤ ꯉꯝꯗ꯭ꯔꯗꯤ ꯑꯩꯗꯤ ꯁꯤꯔꯅꯤꯍꯦ ꯍꯥꯏꯔꯨꯕ
ꯑꯩꯈꯣꯏꯗꯒꯤ ꯀꯔꯤꯅꯣ ꯑꯩꯈꯣꯏꯗꯒꯤ ꯍꯥꯟꯈ꯭ꯔꯦꯕ
ꯕꯤꯛ ꯐꯦꯟꯅꯤꯅꯦ ꯑꯗꯨꯗꯤ
ꯕꯤꯒ ꯐꯦꯟ ꯑꯣꯏꯕ ꯃꯥꯂꯦ꯫ ꯃꯦꯁꯤꯗꯣ ꯉꯝꯗ꯭ꯔꯗꯤꯀꯣ ꯑꯩꯗꯤ ꯁꯤꯔꯦ ꯍꯥꯏꯔꯒ ꯂꯩ ꯅꯣꯛꯅꯤꯡꯉꯦ
ꯕꯤꯛ ꯐꯦꯟꯅꯦ ꯃꯦꯁꯤꯒꯤ ꯐꯦꯟꯖꯦ ꯌꯥꯝꯃ ꯃꯥꯜꯂꯦꯗ꯫
ꯎꯝ꯫
ꯔꯥꯅꯥꯜꯗꯣ ꯐꯦꯟꯗꯤ ꯂꯣꯏ ꯁꯤꯒ꯭ꯔꯦ ꯍꯥ
ꯑꯗꯨ ꯑꯣꯏꯔꯁꯨ ꯀꯩꯅꯣ ꯃꯣꯏꯗꯣ ꯑ ꯀꯔꯤ ꯍꯥꯏꯁꯤꯔꯥ ꯃꯣꯏꯒꯤ ꯁꯥꯟꯅꯕ ꯃꯣꯏꯒꯤ ꯃꯃꯥꯟꯅꯕꯁꯤꯡꯗꯣ ꯈꯔ ꯀꯩꯅꯣ ꯇꯧꯕꯩ ꯑꯣꯢꯔꯝꯅꯤ ꯀꯣ
ꯃꯤ ꯑꯃꯈꯇꯒꯤ ꯃꯤ ꯑꯃꯈꯇ ꯁꯥꯟꯅꯕꯗꯣ ꯃꯥꯅ ꯈ꯭ꯋꯥꯏꯗꯒꯤ ꯍꯩꯔꯁꯨ ꯉꯝꯃꯣꯏꯕ ꯅꯠꯇ꯭ꯔꯣ ꯑꯗꯨꯏ ꯑꯣꯏꯔꯝꯅꯤ ꯃꯣꯏꯒꯤꯗꯣ
ꯎꯄꯥꯢ ꯂꯩꯇꯦ
ꯎꯝ
ꯆꯠꯊꯣꯛꯇꯕꯤꯗ ꯑꯗꯨꯝ ꯂꯩꯔꯤꯔꯥ ꯉꯁꯤ
ꯎꯝ ꯍꯣꯔꯦꯟ ꯕꯖꯥꯔꯗ ꯆꯠꯁꯤ ꯍꯥꯏꯔꯒ ꯂꯩꯌꯦ ꯄꯣꯠ ꯆꯩ ꯈꯔ ꯂꯧꯅꯤꯡꯕ ꯂꯩꯕ
ꯑꯩꯁꯨ ꯆꯠꯅꯤꯡꯉꯦ ꯊꯣꯛꯅꯤꯡꯉꯦ ꯑꯗꯨꯕꯨ ꯎꯄꯥꯏ ꯂꯩꯇꯦ ꯅꯣꯡꯁꯨ ꯆꯨꯋꯦ ꯑꯩ ꯑ ꯀꯩꯅꯣ ꯂꯨꯄꯥ ꯑꯩ ꯀꯩꯅꯣ ꯑꯥ ꯍꯤꯗꯥꯛ ꯀꯥꯞꯄ ꯆꯠꯀꯅꯤ
ꯑꯣ ꯕꯖꯥꯔ
ꯑ ꯕꯖꯥꯔ ꯆꯠꯀꯅꯤ ꯑꯗꯨꯒꯤ ꯅꯨꯃꯤꯠꯇ ꯆꯠꯀꯅꯤ ꯑꯦ ꯕꯖꯥꯔꯁꯨ ꯊꯣꯛꯇꯕꯅꯤ ꯀꯔꯤꯁꯨ ꯊꯣꯛꯇꯕꯅꯤ ꯌꯨꯝꯗ ꯑꯗꯨꯝ ꯂꯩꯕꯅꯦ
ꯑꯣ
ꯊꯣꯛꯁꯨ ꯊꯣꯛꯅꯤꯡꯗꯦꯗ ꯂꯩꯕꯅ ꯍꯦꯟꯅ ꯅꯨꯡꯉꯥꯏꯔꯦ ꯑꯩꯗꯤ
ꯀꯨꯏꯔꯝꯅꯤ ꯅꯪ ꯕꯖꯥꯔ ꯆꯠꯇꯕꯗꯣ ꯀꯣ
ꯀꯨꯏꯔ ꯀꯨꯏꯔꯦ ꯕꯖꯥꯔꯁꯨ ꯆꯠꯅꯤꯡꯗꯕ ꯑꯗꯨꯝ ꯊꯣꯛꯅꯤꯡꯗꯕ ꯍꯥꯏꯗꯣ ꯑꯩꯒꯤ ꯋꯥꯈꯜꯗꯀꯣ ꯊꯣꯛꯅꯤꯡꯉꯥꯏ ꯊꯣꯛꯅꯤꯡꯕꯁꯨ ꯐꯥꯎꯔꯛꯇꯦꯕ ꯍꯧꯖꯤꯛꯀꯥꯟꯗꯤ ꯍꯧꯖꯤꯛꯀꯥꯟꯗꯤ ꯀꯩꯔꯤꯔꯥ ꯑꯗꯨꯝ ꯄꯛꯂꯩꯗ ꯂꯩꯌꯦ
ꯎꯝ ꯎꯝ
ꯊꯣꯛꯑꯒ ꯀꯩꯅꯣ ꯐꯤꯔꯣꯜ ꯈꯔ ꯂꯩꯁꯤꯔꯥ ꯈꯪꯗꯦ ꯑꯍꯣꯡꯕ
ꯂꯩꯌꯣ ꯈꯣꯡꯒ꯭ꯔꯥꯎꯒꯨꯝꯕ ꯀꯩ ꯀꯩꯅꯣ ꯑꯗꯨ ꯆꯠꯂꯀꯥꯟꯗ ꯂꯧꯒ
ꯑ ꯑꯩꯗꯤ ꯍꯥ ꯄꯦꯟ ꯈꯔ ꯀ꯭ꯋꯥꯇꯔ ꯄꯦꯟꯒꯨꯝꯕꯗꯣ ꯑꯗꯣ ꯍꯥꯞꯄ ꯅꯨꯡꯉꯥꯏꯌꯦ ꯁꯥꯕꯅꯤꯅꯀꯣ
ꯑꯣ
ꯑꯗꯨꯒꯨꯝꯕꯗꯣ ꯍꯥꯞꯄꯅꯦ ꯑꯩꯗꯤ ꯌꯨꯝꯗ ꯐꯅꯦꯛꯀ ꯑꯝꯇ ꯁꯦꯠꯇ꯭ꯔꯦꯗ ꯎ
ꯗꯔꯀꯥ ꯇꯥꯗꯕ
ꯒ ꯇꯥꯖꯦ ꯇꯦꯟ ꯃꯟꯕꯗꯤ ꯅꯠꯇꯕ ꯑꯗꯨꯝ ꯀꯩꯅꯣ ꯎ ꯂꯩꯅ ꯀꯣꯇꯥꯔ ꯄꯦꯟꯦꯟꯒꯨꯝꯕꯗ ꯑꯗꯨꯝ ꯍꯥꯞꯄꯒ ꯂꯩꯕꯅꯦ ꯑꯩꯗꯤ ꯁꯥꯕꯒꯤꯀꯣ ꯐꯅꯦꯛꯒꯨꯝꯕꯁꯦ ꯍꯥꯞꯄ ꯉꯝꯗꯦ
ꯑꯥ
ꯂꯝꯕꯤ ꯆꯠꯄ ꯃꯇꯝꯝꯃꯁꯨ ꯐꯅꯦꯛ ꯁꯦꯠꯄ ꯅꯨꯡꯉꯥꯏꯇꯕ ꯑꯩꯗꯤ ꯍꯩ ꯌꯥꯝ ꯍꯩꯕ ꯑꯣꯏꯅꯕꯒꯤ ꯅꯣꯏꯒꯨꯝꯅ ꯍꯩꯗꯣꯏꯕ
ꯏꯁ ꯀꯗꯥꯏꯗꯒꯤ
ꯂꯥꯏꯁꯪ ꯂꯥꯏꯁꯪ ꯆꯠꯄ ꯆꯠꯄ ꯃꯇꯝꯗꯁꯨ ꯑꯩꯗꯤ ꯐꯅꯦꯛ ꯐꯖꯅ ꯑꯣ ꯎꯝ ꯀꯩꯅꯣ ꯀꯩ ꯍꯥꯏꯁꯤꯔꯥ ꯐꯖꯅ ꯁꯦꯠꯂꯒ ꯐꯖꯕꯗꯣ ꯑꯗꯨꯒꯨꯝꯕꯗꯣ ꯇꯧꯗꯦꯕ ꯑꯩꯒꯤ ꯁꯦꯠꯁꯦ
ꯏꯆꯦ ꯍꯣ ꯏꯆꯦ ꯏꯆꯦꯈꯣꯏꯗꯤ ꯁꯦꯠꯄ ꯌꯥꯝ ꯍꯥꯏꯌꯦ ꯑꯩꯗꯤ ꯍꯩꯇꯕ
ꯅꯪꯅ ꯁꯦꯠꯇꯕꯒꯤꯅꯦ ꯅꯆꯦ ꯑ ꯑꯆꯧꯕꯗꯣ
ꯑꯥ
ꯑꯆꯧꯕꯗꯤ ꯑꯗꯨꯝ ꯐꯤꯅꯦꯛ ꯁꯦꯠ ꯁꯦꯠꯄ ꯎꯏꯗ ꯑꯩꯗꯤ
ꯏꯆꯦ
ꯑꯥ ꯅꯪꯒꯤꯠ
ꯑꯥ ꯑꯥ ꯃꯃ ꯑꯗꯨꯝ ꯁ ꯅꯤ ꯍꯣꯏ ꯑꯩꯁꯨ ꯑꯗꯨꯝ ꯁꯦꯠꯇꯤ ꯁꯦꯠꯂ ꯑꯗꯨꯕꯨꯀꯣ ꯁꯦꯠꯄ ꯀꯩꯅꯣ ꯐꯤ ꯑꯣꯏꯗꯕ
ꯑꯣ
ꯑꯩ ꯀꯩꯅꯣ ꯑꯃꯗꯤ
ꯑꯩꯈꯣꯏꯗ ꯂꯩꯕ ꯑꯃꯗꯤ ꯀꯩꯅꯣ ꯐꯅꯦꯛ ꯁꯦꯠꯂꯒ ꯕꯣꯁ ꯁꯅꯕꯁꯨ ꯌꯥꯏ ꯍꯥꯏꯌꯦ
ꯀꯅꯥꯅꯣ
ꯑ
ꯌꯥ ꯌꯥ ꯇ ꯇ
ꯕꯣꯜꯁꯅ ꯍꯣꯏ ꯌꯥꯏ ꯍꯥꯏꯌꯦ ꯑꯩꯗꯤ ꯆꯨꯝꯂ ꯁ ꯁꯦꯠꯄꯁꯨ ꯀꯩꯅꯣ ꯂꯩꯁꯥꯡ ꯆꯠꯐꯝ ꯃꯇꯝꯗꯁꯨ ꯐ꯭ꯔꯤ ꯑꯣꯏꯗꯦꯕ ꯑꯗꯣ ꯃꯥꯗꯤ ꯕꯣꯁ ꯅ ꯋꯥꯁꯦꯄ ꯍꯥꯏꯅꯤ ꯍꯥꯏꯌꯦ ꯐꯅꯦꯛ ꯏꯂꯥꯏ ꯂꯥꯏꯕꯅꯤ ꯍꯥꯏꯌꯦ ꯑ ꯆꯥꯖꯒꯦ ꯂꯩꯕꯅꯤꯅꯦ ꯑ ꯑꯗꯨꯒꯒꯨꯝꯕꯗꯤ ꯅꯠꯇꯦ
ꯎꯝ
ꯎꯅꯦ ꯀꯩꯅꯣ ꯑꯩꯗꯤ ꯆꯥꯛꯀꯤ ꯌꯥꯝ ꯆꯥꯕ ꯉꯝꯗꯦ ꯋꯦꯗꯔ ꯅꯔꯥ ꯈꯪꯗꯦ ꯌꯥꯝ ꯅꯣꯡ ꯑꯣ
ꯆꯥꯒꯅꯨ ꯆꯥꯅꯤꯡꯗ꯭ꯔꯗꯤ ꯆꯥꯒꯅꯨꯕ
ꯎꯝ ꯅꯣꯡꯁꯨ ꯆꯨꯨꯔꯦ ꯑꯗꯣ ꯅꯣꯡ ꯆꯨꯔꯁꯨ ꯑꯗꯨꯝ ꯁꯥꯏꯌꯦꯕ ꯋꯦꯗꯔꯁꯦ ꯈꯪꯖꯦ ꯅꯣꯏꯒꯤꯗꯤ ꯁꯨꯃꯥꯏꯅ ꯇꯧꯗ꯭ꯔꯣ
ꯀꯌꯥꯕ
ꯅꯣꯡ ꯅꯣꯡꯁꯦ ꯈ ꯈꯖꯤꯛ ꯈꯖꯤꯛꯇꯤ ꯑꯗꯨꯝ ꯇꯥꯏꯌꯦꯕ
ꯇꯥꯔꯒ ꯂꯩꯔꯝꯅꯤ ꯍꯣꯏ ꯑꯩ ꯑꯁ ꯃꯄꯥꯟꯗ ꯐꯥꯎ ꯌꯦꯡꯁꯨ ꯌꯦꯡꯉꯗ ꯃꯤꯡꯗꯣ ꯂꯩꯔꯁꯨ ꯀꯩꯩꯅ ꯑꯗꯨ ꯉꯨꯃꯟꯗ ꯐꯔ ꯂꯩ
ꯑꯣꯝ ꯅꯣꯡ ꯇꯥꯔꯁꯨ ꯑꯗꯨꯝ ꯀꯩꯅꯣ ꯌꯥꯝ ꯁꯥꯏꯌꯦꯕ ꯍꯨꯃꯥꯡ ꯈꯔ ꯊꯣꯛꯑꯦ ꯅꯨꯡꯉꯥꯏꯗꯤꯦ ꯋꯦꯗꯔꯁꯦ
ꯑꯣ ꯃꯣꯏ ꯀꯩꯅꯣ ꯃꯇꯝꯒꯤꯅꯦ
ꯎꯝ
ꯍꯧꯖꯤꯛꯀꯥꯟꯁꯦ ꯀꯩꯅꯣ ꯃꯥꯒꯤ ꯁꯤꯖꯟꯗꯣ
ꯎꯝ ꯍꯒ
ꯑꯗꯨꯝ ꯌꯨꯝꯗ ꯂꯩꯅꯤꯀꯣ
ꯆꯨꯝꯅ ꯂꯩꯔꯅꯤ ꯉꯁꯤꯗꯤ ꯀꯔꯤ ꯎꯄꯥꯏ ꯂꯩ ꯄꯁꯨ ꯄꯥꯏ ꯂ ꯏꯇꯦ ꯊꯣꯛꯅꯤꯡꯉꯥꯏꯁꯨ ꯊꯣꯛꯄ ꯃꯐꯝ ꯂꯩꯗꯤ ꯂꯩꯌꯦ ꯑꯗꯨꯕꯨ ꯊꯣꯛꯁꯨ ꯊꯣꯛꯅꯤꯡꯗꯕ ꯑꯁ
ꯃꯩꯁ ꯂꯥꯛꯔꯔꯕꯅꯤꯅ
ꯃꯩꯗꯤ ꯂꯥꯛꯑꯦ ꯐꯖꯅ ꯇꯨꯝꯊꯣꯛꯀꯅꯤ ꯍꯣꯔꯦꯟꯁꯨ
ꯎꯝ
ꯑꯗꯨ ꯑꯗꯨꯨꯝꯊꯣꯛꯀꯅꯤ ꯄꯣꯊꯥꯔꯅꯤ ꯍꯌꯦꯡ ꯍꯌꯦꯡꯗꯤ ꯍꯌꯦꯡꯁꯨ ꯑꯗꯨꯝ ꯂꯩꯔꯅꯤ ꯑꯗꯨꯒ ꯍꯪꯆꯤꯠꯅ ꯑꯃꯨꯛ ꯆꯠꯀꯅꯤ
ꯀꯩꯅꯣ ꯅꯤꯡꯊꯧꯀꯥꯕꯗ ꯆꯠꯄ ꯌꯥꯗ꯭ꯔꯣ ꯈꯔ ꯉꯟꯅ ꯆꯠꯂꯒ ꯀꯥꯞꯊꯣꯛꯄ ꯌꯥꯗ꯭ꯔꯣ
ꯌꯥꯗꯦ ꯅꯨꯃꯤꯠ ꯅꯨꯃꯤꯠ ꯂꯩꯕꯒꯦ
ꯑꯣ ꯑꯣ
ꯀꯩꯅꯣ ꯃꯣꯏꯁꯦ ꯅꯨꯄꯥ ꯄꯣꯛꯇ ꯇꯧ ꯀꯥꯞꯄꯤꯕ ꯑꯗꯨꯒ ꯏꯔꯥꯏꯗ ꯑꯦ ꯏꯔꯥꯏꯒ ꯂꯨꯄꯥ ꯄꯣꯛꯇꯅꯦ ꯍꯣꯏ ꯑꯅꯤꯈꯛ ꯅꯨꯃꯤꯠ ꯑꯅꯤ ꯈꯛꯇꯅꯦ ꯑꯗꯨꯒꯤ ꯎꯄꯥꯏ ꯂꯩꯇꯦ ꯆꯠꯅꯤꯡꯕ ꯃꯇꯝꯗ ꯑꯗꯨꯝ ꯆꯠꯄ ꯌꯥꯗꯕꯅꯤꯅ ꯑꯁ ꯂꯩꯥꯏꯕ ꯅ ꯄꯥꯔꯂꯥꯏꯠꯇꯦ
ꯀꯩꯅꯣ ꯑꯩꯈꯣꯏ ꯏꯅꯥꯎꯅꯨꯄꯥ ꯑꯩꯈꯣꯏ ꯏꯅꯥꯎꯅꯨꯄꯥꯈꯣꯏꯁꯨ ꯀꯩꯅꯣ ꯍꯌꯦꯡ ꯆꯠꯀꯗꯧ ꯃꯥꯜꯂꯦ ꯃꯣꯏꯒꯤꯗ ꯍꯣꯁꯇꯦꯜꯗ ꯑꯃꯨꯛ ꯆꯠꯅꯕ
ꯃꯥ ꯍꯣꯁꯇꯦꯜ ꯂꯩꯌꯀꯣ ꯎ ꯃ ꯀ꯭ꯂꯥꯁ ꯀꯌꯥ ꯁꯨꯔꯕꯣ
ꯀꯁꯅ
ꯑꯣꯝ ꯇꯁ ꯅ ꯑꯁꯨ ꯍꯦ ꯇꯨ ꯊꯥꯎꯖꯟ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯑꯩꯗꯠꯇ ꯊꯥꯔꯅꯤ ꯕꯣꯔꯠ ꯑꯦꯛꯖꯥꯝ
ꯄꯥꯈꯪ ꯐꯥꯈ꯭ꯔꯦꯀꯣ ꯃꯥꯁꯦ
ꯌꯥꯝ ꯆꯥꯎꯈ꯭ꯔꯦ ꯌꯥꯝ ꯋꯥꯡꯈ꯭ꯔꯦ
ꯑꯣ ꯃꯥꯒꯤ ꯈꯣꯟꯗꯣ ꯌꯥꯝ ꯆꯥꯎꯔꯝꯅꯤ ꯑꯗꯨꯗꯤ ꯑꯧ ꯑ ꯇꯧꯔꯕ
ꯎꯝ
ꯄꯈꯪ ꯐꯔꯛꯕꯒꯦ ꯌꯥꯝ ꯅꯨꯡꯁꯤꯍꯦ ꯌꯥꯝ ꯄꯤꯛꯄꯁꯤꯡꯗꯣ ꯑꯗꯨꯝ ꯂꯣꯏꯅ ꯆꯥꯎꯔꯦ ꯍꯧꯖꯤꯛꯀꯥꯟꯁꯦ
ꯈꯪꯗꯕꯤꯗꯀꯣ ꯈꯪꯗ꯭ꯔꯤꯉꯩꯗ ꯑꯗꯨꯝ
ꯎꯝ ꯂꯥꯛꯑꯦ ꯍꯣꯏ ꯍꯣꯏꯅ ꯑꯃꯨꯛ ꯁꯥꯔꯤ ꯑꯣꯏꯔꯦ ꯍꯣꯏ ꯃꯣꯏ ꯃꯣꯏ ꯃꯣꯏ ꯊ ꯌꯦꯡꯉꯀꯣ ꯑꯩꯈꯣꯏꯁꯦ ꯁꯔꯤ ꯃꯥꯟꯈ꯭ꯔꯦꯕ ꯃꯣꯏ ꯄꯤꯛꯄ ꯆꯁꯤꯡꯗꯣ ꯄꯨꯔꯥ ꯑꯉꯥꯡꯁꯤꯡꯗꯣ ꯂꯣꯏꯅ ꯂꯩꯁꯥꯕꯤ ꯂꯩꯁꯥꯕꯤ ꯄꯥꯈꯪ ꯂꯣꯏ ꯐꯥꯈ꯭ꯔꯦꯕ
ꯀꯨꯏꯗ꯭ꯔꯤꯉꯩꯗꯨꯁꯨ ꯃꯣꯏꯗ ꯁꯔꯤ ꯑꯣꯏꯔꯅꯤ ꯀꯩꯅꯣ
ꯍꯣꯏ
ꯑꯉꯥꯡꯁꯤꯁꯨ ꯌꯥꯎꯈ꯭ꯔꯦ ꯍꯧ ꯆꯥꯎꯔꯛꯀꯅꯤ ꯃꯇꯝꯗꯣ ꯈꯪꯉ ꯈꯪꯍꯥꯎꯗꯕꯤꯗ ꯑꯗꯨꯝ ꯊꯨꯅ ꯆꯠꯂꯦꯕ
ꯍꯣꯏ ꯑꯁꯦꯡꯕ ꯆꯍꯤꯗꯤ ꯌꯥꯝ ꯊꯨꯑꯦꯕ
ꯎꯝ
ꯍꯅꯨꯔꯀꯅꯤꯀꯣ ꯑꯩꯈꯣꯏ ꯍꯌꯦꯡ
ꯑꯗꯨꯝ ꯂꯩꯁꯕꯤ ꯄꯨꯟꯁꯤ